ꯑꯣ ꯀꯔꯤꯒꯤ ꯅꯣꯛꯄ ꯍꯧꯔꯕ
ꯏꯁ ꯑꯩ ꯅꯣꯛꯇ꯭ꯔꯤꯀꯥꯟ ꯁꯤꯗ ꯅꯣꯛꯄ ꯍꯧꯔꯕ ꯀꯥꯏꯅ ꯅꯣꯛꯀꯅꯨꯅꯦ ꯅꯣꯛꯄ ꯋꯥꯍꯩꯐꯥꯎ ꯍꯥꯏꯒꯅꯨꯅꯦ ꯅꯪ ꯐꯥꯏꯟ ꯂꯧꯋꯥꯑꯣꯔꯥ ꯍꯥꯥ ꯅꯪ ꯏꯁꯤꯡ ꯇꯥꯔꯤꯔꯣ ꯑꯗꯨꯗ
ꯎꯝ
ꯍꯥ
ꯍꯥꯥꯎ
ꯅꯪ ꯏꯁꯤꯡ ꯆꯥꯏꯔꯤꯔꯣ ꯍꯥꯏꯕ ꯑꯗꯨꯗ
ꯆꯩꯗꯦ ꯆꯩꯗꯦ꯫
ꯏꯁꯤꯡ ꯆꯥꯕ ꯍꯩꯇꯦ ꯅꯪ
ꯎꯝ
ꯏꯁ ꯏꯁꯤꯡꯗ ꯑꯁ ꯆꯥꯕ ꯅꯨꯡꯉꯥꯏꯕꯅꯤꯅꯦ ꯏꯁꯤꯡꯗꯣ ꯈꯔ ꯈꯔ ꯆꯥꯥꯁꯜꯂꯣ
ꯑꯣ ꯀꯥꯃꯥꯏꯟꯅ ꯆꯒꯗꯧꯕ
ꯑꯣ ꯑꯁ ꯇꯝꯕꯤꯒꯦꯀꯣ ꯍꯣꯔꯦꯟ ꯅꯨꯡꯗꯥꯡ ꯍꯣꯔꯦꯟ ꯅꯨꯡꯗꯥꯡꯒꯤ ꯄꯨꯡ ꯀꯨꯟꯊ꯭ꯔꯥ ꯃꯔꯤꯒ ꯆꯠꯄ ꯃꯇꯨꯡꯗ ꯃꯤꯅꯠꯅ ꯃꯉꯥ ꯆꯠꯄꯒ ꯑꯗꯨꯒꯤ ꯇꯥꯏꯃꯤꯡꯗꯣ
ꯅꯪꯗꯤ ꯃꯤ ꯑꯥ ꯃꯤ ꯑꯇꯣꯞꯄꯗꯁꯨ ꯁꯨꯃꯥꯏꯅ ꯋꯥꯊꯤ ꯉꯥꯡꯕ꯭ꯔꯥ
ꯀꯔꯤꯅꯣꯅꯦ ꯃꯤꯁꯦ ꯃꯤꯁꯦ ꯃꯤꯅꯦ ꯍꯨꯏ ꯅꯠꯇꯦꯅꯦ
ꯋꯥꯇꯤ ꯑꯗꯨꯝ ꯉꯥꯡꯉꯥ ꯂꯩꯕꯔꯥ
ꯀꯔꯤ ꯀꯔꯤ ꯋꯥꯊꯤ ꯅꯨꯡꯉꯥꯏ ꯁꯤꯗꯤ ꯏꯁ ꯋꯥꯊꯤꯁꯨ ꯋꯥꯊꯤ ꯑꯁꯦꯡꯁꯨ ꯑꯁꯦꯡ ꯀꯔꯤ ꯇꯧꯕ꯭ꯔꯥ
ꯀꯔꯤꯁꯨ ꯇꯧꯗꯦꯗ
ꯀꯔꯤꯁꯨ ꯎꯆꯤ ꯃꯈꯨꯟꯗ ꯅꯝꯁꯤꯜꯂꯒ ꯃꯔꯣꯛ ꯏꯁꯤꯡ ꯍꯩꯖꯤꯜꯂꯛꯑꯗꯤ ꯅꯪ ꯇꯥꯎꯔ ꯊꯣꯛꯂꯛꯒꯅꯤꯒꯣ ꯑꯁꯤ ꯑꯗꯨꯃꯥꯏꯅ ꯇꯧꯑꯣꯔ ꯅꯪꯕꯨ
ꯍꯣꯏ
ꯑꯁꯦꯡꯕ
ꯍꯣꯢ
ꯎꯝ ꯇꯥꯎꯔꯗꯤ ꯅꯪ ꯍꯤꯡꯒꯅꯤꯀꯣ
ꯑꯗꯨꯗꯤ
ꯍꯥꯥ
ꯍꯤꯡꯗꯔꯗꯤ
ꯍꯤꯡꯗ꯭ꯔꯗꯤ ꯍꯥꯏ ꯑꯁ ꯀꯅꯥ ꯑꯃ ꯃꯤ ꯃꯤ ꯑꯃ ꯆꯠꯂꯛꯑꯦꯍꯦ ꯢꯃꯥꯟꯅꯕ ꯄꯥꯢꯌꯨꯒꯣ ꯁꯤ ꯌꯥꯗꯦꯅꯦ
ꯗꯅ ꯍꯧꯗꯤ
ꯀ ꯑꯗꯨ ꯅꯪ ꯀꯥꯏ ꯆꯠꯂꯤꯅꯣ ꯇꯥꯕ꯭ꯔꯣ
ꯑꯩꯔꯣ
ꯏꯁ ꯇꯥꯗꯤ ꯇꯥꯔꯦꯀꯣ ꯑꯁꯦꯡꯕ
ꯇꯥꯗ꯭ꯔꯗꯤ
ꯑꯩ ꯅꯪꯕꯨ ꯅꯨꯡꯁꯤ ꯍꯥꯏꯔꯗꯤ ꯅꯪ ꯀꯔꯤ ꯀꯃꯥꯏꯅ ꯈꯨꯝꯒꯗ꯭ꯔꯥ
ꯑꯗꯨꯒ ꯍꯣꯟꯊꯔꯣꯏꯅꯤ ꯍꯣꯟꯊꯔꯣꯏꯗꯤ ꯑꯩ ꯐꯣꯟ ꯅꯪꯕꯨ ꯍꯟꯙꯔꯅꯤꯕ ꯑꯗꯨ ꯑꯣꯏꯔꯗꯤ ꯅꯪꯒ ꯐꯣꯟ ꯋꯥꯔꯤ ꯁꯥꯟꯅꯅꯤꯡꯉꯥꯏ ꯃꯤ ꯂꯩꯔꯔꯣꯏ ꯑꯗꯨꯒꯤ ꯍꯥꯏꯔꯛ
ꯀꯔꯤ ꯇꯧꯕꯒꯤ ꯑꯩꯗꯤ ꯍꯥꯏꯔꯛꯅꯤꯡ ꯑꯩꯗꯤ ꯌꯥꯝꯅ ꯍꯥꯏꯔꯛꯅꯤꯡꯈ꯭ꯔꯦ ꯑꯁ ꯑꯩꯒꯤ ꯆꯤꯟꯗꯣ ꯌꯥꯗ꯭ꯔꯦ ꯑꯩꯒꯤ ꯏꯆꯤꯟꯗ ꯊꯥꯡ ꯌꯥ ꯊꯥꯡꯉꯒ ꯂꯩꯔꯦ
ꯑꯗꯣ ꯆꯕꯤ ꯄꯥꯟꯁꯨꯅꯣ ꯗꯔ ꯀꯦꯖꯤꯒꯤ ꯀꯦꯖꯤꯒꯤ ꯇꯥꯎꯗꯣ ꯍꯥꯞꯄꯣ
ꯑꯁ ꯀꯃꯥꯏꯅ ꯇꯧꯁꯤꯔ ꯑꯁ ꯑꯩꯒꯤ ꯆꯤꯟ ꯊꯥꯡꯉ ꯂꯩꯔꯤꯅꯦ ꯁꯤ ꯂꯧꯊꯣꯛꯄ ꯉꯝꯗꯔꯦꯅꯦ ꯑꯁ
ꯂꯧꯊꯣꯛꯄ ꯉꯝꯗ꯭ꯔꯗꯤ ꯊꯥꯡ ꯑꯃ ꯄꯥꯏꯔꯣ ꯗꯨꯒ ꯂꯦꯟꯗꯠ ꯂꯣ
ꯊꯥꯡꯗꯣ ꯊꯥꯡꯗꯣ ꯃꯤꯅ ꯍꯨꯔꯥꯟ ꯈꯔꯦ ꯊꯥꯡꯗꯣ ꯃꯤꯅ ꯍꯨꯔꯥꯟꯈ꯭ꯔꯦ
ꯑꯣ
ꯑꯗꯨ꯫
ꯑꯗꯨ ꯑꯣꯏꯔꯗꯤ ꯅꯣꯡ-ꯅꯣꯡ ꯑꯃꯅ꯫ ꯅꯨꯡ ꯑꯃ ꯂꯧꯔꯣ ꯑꯗꯨꯒ ꯊꯣꯝꯖꯤꯜꯂꯨ꯫
ꯑꯁ ꯑꯗꯨꯗꯤ ꯏ ꯐꯖꯅ ꯇꯥꯔꯛꯇꯧ ꯃꯥꯜꯂꯤꯅꯦ꯫
ꯏ ꯎꯝ ꯏꯕꯨꯗꯤ ꯀꯔꯤꯁꯨꯨ ꯀꯥꯏꯗꯦꯗ꯫
ꯑꯥꯎ ꯑꯥꯎ꯫
ꯏꯁ ꯄꯨꯔꯥ꯫ ꯃꯤꯁꯤꯁꯦ ꯃꯀꯣꯛ ꯑꯋꯥꯠꯄ ꯌꯥꯝ ꯂꯩꯅꯦ ꯂꯝꯗꯝꯁꯤꯗ꯫
ꯀꯔꯤ ꯍꯥꯏꯕ꯭ꯔꯥ꯫
ꯂꯝꯗꯝꯁꯤꯗꯀꯣ ꯃꯤ ꯃꯀꯣꯛ ꯋꯥꯠꯄꯁꯦ ꯌꯥꯝꯅ ꯂꯩꯌꯦ ꯍꯥꯏꯕ꯫
ꯑꯗꯨ ꯎꯟ ꯍꯧꯖꯤꯛ ꯍꯥꯏꯔꯒ ꯆꯠꯈꯤꯕꯗꯣ꯫
ꯉꯥꯏꯈꯣꯍꯦ ꯑꯗꯨ ꯍꯥꯏ ꯑꯗꯨ ꯈꯨꯝꯃꯣ꯫ ꯆꯨꯝꯃꯤꯀꯣ꯫ ꯑꯗꯨ ꯅꯥꯪꯁꯨ ꯑꯃꯀꯣꯛ ꯑꯗꯨ ꯃꯔꯛꯇ ꯅꯪꯁꯨ ꯌꯥꯎꯔꯦ꯫ ꯅꯪꯅ ꯃꯀꯣꯛꯇ ꯂꯩꯔꯦ ꯑꯗꯨꯒ꯫
ꯍꯣꯏ ꯑꯗꯨꯗꯤ ꯀꯣꯛ ꯆꯥꯛꯄꯒ ꯅꯪ ꯑꯗꯨꯝ ꯋꯥꯔꯤ꯫ ꯁꯥꯟꯅꯕ꯭ꯔꯥ꯫
ꯑꯍ꯫ ꯑꯩꯗꯤ ꯈꯪꯗꯦ ꯑꯩ ꯑꯩꯗꯤ ꯉꯁꯤ ꯈꯛꯇꯅꯦ ꯅꯪ ꯍꯧꯖꯤꯛꯀꯟꯗ ꯊꯦꯡꯅꯕꯁꯦ꯫ ꯑꯩ ꯉꯥꯎꯔꯒ ꯂꯩꯔꯤꯅꯤ ꯅꯪ ꯀꯃꯥꯏ꯫ ꯃꯀꯣꯛ ꯆꯥꯛꯄ ꯃꯤꯁꯦ ꯀꯃꯥꯏ ꯊꯦꯡꯅꯔꯤꯅꯣ ꯈꯜꯂ ꯂꯩꯔꯦ꯫ ꯑꯗꯨ ꯍꯣꯔꯦꯟ ꯏꯁꯇꯗꯤ ꯇꯧꯗ꯭ꯔꯗꯤ ꯌꯥꯗ꯭ꯔꯦ ꯑꯁꯤ ꯂꯥꯏꯔꯤꯛ ꯄꯥꯔꯒꯥ꯫ ꯄꯦꯄꯔ ꯑꯃꯗ ꯄꯦꯟꯒ ꯀꯣꯂꯣꯝ ꯄꯥꯏꯔꯒ ꯏꯁꯤꯟꯂꯒ ꯑꯁ꯫ ꯋꯥꯍꯩ ꯑꯣꯏꯅꯀꯣ ꯑꯁ ꯏꯗ꯭ꯔꯗꯤ ꯌꯥꯗꯧ ꯃꯥꯟꯗ꯭ꯔꯦ ꯁꯤꯁꯦ ꯅꯪ ꯊꯦꯡꯅꯕꯁꯦ꯫
ꯄꯣꯏꯝ ꯑꯣꯏꯅ ꯏꯍꯜꯂꯣ꯫
ꯎꯟ ꯄꯣꯏꯝꯗꯤ ꯌꯥꯔꯣꯏ ꯁꯇꯣꯛ꯫
ꯏꯁꯦ ꯏꯒꯦꯔꯥ ꯑꯗꯨꯗꯤ꯫ ꯏꯁꯩ ꯑꯣꯏꯅ ꯏꯒꯦꯔꯥ ꯏꯁꯩ ꯑꯣꯏꯅ ꯏꯒꯦꯔꯥ꯫
ꯑꯁ ꯏꯁꯩꯗꯤ꯫ ꯏꯁꯩꯗꯤ ꯇꯜꯂꯤꯗ ꯍꯥꯏꯗꯤ ꯑꯩꯗꯤ ꯁꯤꯡꯒꯔ ꯑꯣꯏꯕꯅꯤꯅ ꯏꯁꯩꯗꯤ ꯑꯃꯨꯛ ꯏꯅꯤꯡꯗ꯭ꯔꯦ꯫ ꯏꯁꯩꯁꯛꯄ ꯈꯤꯔꯦ ꯍꯥꯏꯗꯤ꯫
ꯅꯪ ꯏꯁꯩ ꯁꯛꯂꯗꯤ ꯇꯥꯕ ꯅꯨꯡꯉꯥꯏ꯫ ꯗꯧꯕ ꯃꯥꯜꯂꯦ꯫
ꯑꯁ ꯌꯥꯝ ꯇꯥꯕ ꯅꯨꯡꯉꯥꯏꯕꯅꯦ꯫ ꯅꯪ ꯅꯪꯕꯨ ꯈꯔ ꯏꯀꯥꯏꯕꯒꯤ꯫ ꯉꯛꯂꯛ ꯇꯕꯅꯤ ꯑꯁ ꯏꯀꯥꯏꯗ꯭ꯔꯗꯤ ꯉꯁꯥꯏꯗꯒꯤ ꯉꯛꯂꯛꯑꯅꯤ ꯑꯩ ꯏꯁꯩꯗꯤ꯫ ꯑꯁ꯫ ꯃꯅꯤꯄꯨꯔ ꯀꯔꯤ ꯀꯔꯥ ꯑꯥ ꯄ꯭ꯔꯤꯊꯤꯕꯤꯁꯤꯗ ꯑꯥ ꯀꯔꯤ ꯀꯔꯥ ꯈꯪꯗꯦ ꯍꯥꯏꯔ ꯔꯥ ꯔꯥ ꯂꯥ ꯂꯥ ꯌꯥꯎꯕ꯭ꯔꯥ ꯔꯥ ꯌꯥꯎꯕ꯭ꯔꯥ ꯑꯁ ꯖꯤꯠ ꯌꯥꯎꯕ ꯈꯪꯗ ꯃꯌꯥꯝꯗꯒꯤ ꯑꯩꯅ ꯈ꯭ꯋꯥꯏꯗꯒꯤ ꯑꯐꯥꯎꯕ ꯁꯤꯡꯒꯔꯅꯤꯅꯦ ꯃꯇꯝ ꯑꯃꯒꯤꯗꯤ ꯑꯗꯨ ꯅꯪꯅ ꯑꯁꯤꯗ ꯀꯔꯤꯝꯇ ꯈꯪꯗꯔꯒ ꯑꯩꯒꯤ ꯃꯔꯝ ꯐꯨꯑꯣꯔꯥ ꯅꯪ ꯂꯥꯁꯇ ꯍꯧꯖꯤꯛ ꯍꯥ ꯆꯩ ꯄꯥꯝꯕ꯭ꯔꯥ
ꯀꯔꯤꯅꯣꯅꯦ ꯁꯤ ꯁꯤ ꯅꯨꯨꯄꯥꯁꯦ ꯑꯩꯕꯨ ꯀꯣꯛ ꯆꯥꯛꯑꯦ ꯍꯥꯏꯔꯒ ꯃꯥ ꯑꯣꯏꯔꯝꯃꯤꯅꯦ
ꯑꯩꯗꯤ ꯀꯣꯛ ꯆꯥꯛꯄ ꯅꯠꯇꯦ ꯑꯩꯗꯤ ꯄꯨꯔꯥ ꯑꯁ ꯅꯍꯥꯟꯗꯣ
ꯎꯝ
ꯈꯪꯗ꯭ꯔꯥꯒ ꯎꯝ ꯀꯥꯏꯅ ꯎꯝ ꯍꯥꯏꯒꯅꯨ
ꯑꯗꯨꯤꯗꯤ ꯀꯃꯥꯏ ꯀ꯭ꯔꯤ ꯍꯥꯏꯌꯣꯔ ꯅꯍꯥꯟꯗ ꯑꯣꯏꯔꯗꯤ ꯎꯝ ꯍꯥꯏꯕꯅꯤ ꯇꯥꯒꯦ ꯍꯥꯏꯕꯅꯤꯅꯦ ꯎꯝ ꯍꯥꯏꯕꯗꯤ
ꯆꯨꯝꯃꯤ ꯆꯨꯝꯃꯤ ꯅꯥꯍꯥꯟꯗꯣꯀꯣ
ꯎꯝ
ꯎꯝ ꯉꯥꯏ ꯍꯥꯏꯅꯤꯡꯗ꯭ꯔꯦ ꯑꯗꯨ ꯎꯝ ꯍꯥꯏꯗꯕꯒꯤ ꯎꯝ ꯍꯥꯢꯗꯣ ꯅꯪ ꯇꯥꯅꯤꯡꯗꯥꯕꯒꯤ ꯍꯥꯏꯌꯣꯔ ꯑꯃꯨꯛꯀꯥ
ꯑꯣ ꯍꯥꯏꯔꯅꯨ
ꯍꯥꯏꯔꯣꯢ
ꯅꯨꯄꯥ ꯌꯥꯝꯅ ꯄꯥꯝꯕꯅꯦ
ꯁꯤꯗ ꯃꯇꯥ ꯑꯃꯅꯤ ꯀꯥꯏꯅ ꯀꯔꯤꯅꯣ ꯃꯇꯥ ꯃꯇꯥ ꯃꯇꯥ ꯑꯃ ꯍꯥꯏꯗꯤ ꯀꯔꯤ ꯍꯥꯏꯕ ꯅꯪ
ꯌꯥꯗ꯭ꯔꯦ ꯌꯥꯗ꯭ꯔꯦ ꯅꯪ ꯍꯤꯗꯥꯛꯇꯣ ꯒꯨꯂꯤ ꯑꯃꯥ ꯑꯃꯥ ꯆꯥꯕꯗꯣ ꯑꯅꯤ ꯑꯅꯤ ꯆꯥꯎꯀꯣ
ꯑꯁ ꯑꯅꯤꯗꯤ ꯀꯥꯢꯗꯩ ꯑꯩꯗꯤ ꯅꯣꯡꯃꯥꯗ ꯄꯨꯜꯂꯞ ꯆꯥꯁꯟꯒꯦ ꯇꯧꯕꯅꯦ ꯊꯨꯅ ꯐꯅꯕ ꯅꯣꯡꯃꯗ ꯄꯨꯂꯞ ꯆꯥꯁꯤꯜ ꯊꯨꯅ ꯐꯩꯅ
ꯎꯝ ꯑꯣꯕꯔꯗꯣꯁ ꯇꯧꯔꯒ ꯑꯃꯨꯛꯀ ꯁꯤꯅꯤꯀꯣ
ꯑꯁ ꯀꯥꯏꯗꯤ ꯁꯤꯕꯗꯤ ꯀꯥꯏꯗꯤ ꯑꯩꯗꯣ ꯑꯃꯔꯛ ꯁꯤꯔꯒ ꯑꯃꯨꯔꯛ ꯍꯤꯟꯒꯠꯂꯛꯄ ꯄꯥꯅꯦ ꯃꯤꯌꯥꯝꯗ ꯍꯥꯏꯗꯣꯛ ꯍꯥꯏꯗꯣꯛꯀꯥꯅꯨꯀꯣ
ꯑꯥ
ꯍꯥꯏꯗꯤ ꯍꯥꯢꯗꯣꯛꯀꯅꯨ ꯃꯤꯅ ꯈꯪꯅꯥꯗꯦ ꯕꯨꯠꯅꯦ ꯕꯨꯠꯅꯦ ꯍꯥꯏꯔꯛꯀꯅꯤ
ꯑꯥꯎ
ꯑꯁꯦꯡꯕ ꯑꯩ ꯕꯨꯠꯇꯤ ꯅꯠꯇꯦ
ꯑꯣ ꯑꯩꯗꯤ ꯖꯣꯞ ꯀꯥꯔꯗ ꯃꯥꯏꯇ ꯂꯥꯛꯑꯣꯅꯤ
ꯍꯩꯠ ꯂꯥꯎꯒꯅꯨꯍ ꯃꯤ ꯈꯪꯈ꯭ꯔꯗꯤ ꯀꯃꯥꯏꯅ ꯇꯧꯒꯅꯤ ꯃꯤ ꯈꯪꯗ꯭ꯔꯗꯤ
ꯅꯨꯄꯥ ꯑꯃ ꯀꯣ ꯁꯤꯒꯤ ꯂꯝꯗ ꯂꯩꯕ ꯅꯨꯄꯥ ꯅꯨꯄꯥꯀꯣ ꯃꯀꯣꯛ ꯆꯥꯔꯒ ꯍꯧꯖꯤꯛ ꯂꯩꯔꯤꯁꯦ ꯃꯥꯗꫭ ꯁꯤꯔꯒ ꯍꯤꯡꯒꯠꯂꯛꯈꯤꯅꯤꯌ‌ꯦ ꯀꯅꯥ ꯀꯅꯥ ꯂꯩꯒ‌ꯦ ꯇꯔꯤꯕ꯭ꯔꯣ
ꯅꯪ ꯑꯗꯨꯃꯥꯏꯅ ꯂꯥꯛꯔꯁꯤꯗꯤ ꯅꯪꯉꯣꯟꯗ ꯑꯣꯏꯅ ꯐꯥꯔꯛꯀꯅꯤꯍꯦ ꯅꯪꯉꯣꯟꯗ ꯀꯣꯏꯁꯟ ꯍꯥꯡꯂꯛꯑꯅꯤ ꯅꯪ ꯃꯥꯕꯨ ꯀꯃꯥꯏꯅ ꯅꯪ ꯈꯪꯉꯤꯅꯣ ꯅꯪ ꯅꯪꯁꯦ ꯂꯥꯏ ꯃꯆꯥꯔ ꯂꯥꯏꯔ ꯅꯪꯁꯦ ꯅꯪ ꯃꯥꯒꯤ ꯃꯇꯨꯔ ꯍꯥ ꯑꯃꯨꯛ ꯍꯥꯏꯔꯛꯀꯅꯤ ꯅꯪꯕꯨ ꯅꯪ ꯑꯗꯨꯃꯥꯏꯅ ꯂꯥꯎꯔꯒ ꯂꯩꯔꯗꯤ ꯅꯪ ꯂꯥꯎꯗꯕꯅ ꯐꯥꯏꯌꯦ
ꯏꯕꯅꯤ ꯄꯥꯎ ꯐꯥꯎꯅꯕꯩꯅꯤ
ꯀꯣ ꯍꯦ ꯅꯪꯗꯤ ꯀꯩꯅꯣ ꯀꯨꯝ ꯑꯁꯦꯡꯕꯒꯤꯀꯣ ꯅꯪ ꯀꯩꯅꯣ ꯆꯥꯕ꯭ꯔꯥ ꯑꯣꯛꯀꯨꯝꯕ ꯆꯥꯕ꯭ꯔꯥ ꯑꯣꯛ ꯆꯥꯕ꯭ꯔꯥ
ꯑꯣꯛ ꯆꯥꯗ꯭ꯔꯗꯤ ꯑꯣꯛ ꯆꯥꯅꯤꯡꯉꯥꯏ ꯏꯁꯣꯔꯅ ꯄꯤꯔꯛꯄꯅꯤꯅꯦ ꯑꯣꯛꯁꯨ ꯆꯥꯏ ꯂꯤꯟꯁꯨ ꯆꯥꯏ
ꯑꯁ‌ꯦꯡꯕꯅ‌ꯦ ꯑꯩꯅ ꯂꯤꯟ ꯆꯕ꯭ꯔꯥ ꯑꯁ‌ꯦꯡꯕ ꯅꯪ
ꯍꯅꯦ ꯀꯣꯕꯔꯥ
ꯎ
ꯆꯥꯎꯔꯗꯤ ꯆꯥꯏ ꯄꯤꯑꯗꯤ ꯆꯥꯗ‌ꯦ
ꯏꯁꯁ ꯑꯗꯨ ꯇꯤꯟꯊ꯭ꯔꯣꯗꯤ ꯆꯥꯕ꯭ꯔꯥ ꯅꯪ ꯇꯊ꯭ꯔꫭ ꯑꯗꯨꯒ ꯋꯥꯂꯤꯖꯥꯠꯗꯨ ꯆꯥꯕ꯭ꯔꯥ ꯀꯩꯅꯣꯗꯣ
ꯐꯪꯔꯗꯤ ꯆꯥꯅꯤ
ꯑꯁ
ꯐꯪꯗꯕꯒꯤꯅꯤ
ꯕꯣꯔꯥ ꯑꯃ ꯄꯤꯔꯛꯀꯦ
ꯎꯝ
ꯅꯣꯏꯒꯤ ꯑꯣꯀ ꯑꯣꯅꯥꯁꯦ
ꯍꯣꯏ ꯑꯩꯈꯣꯏ ꯑꯣꯛ ꯂꯩꯇꯦ
ꯑꯦ ꯅꯣꯏ ꯌꯨꯝꯒꯤ ꯅꯣꯏ ꯌꯨꯝ ꯃꯈꯥꯒꯤ ꯃꯊꯛꯀꯤꯗ ꯂꯩꯇꯚꯔꯥ ꯍꯥꯥ
ꯂꯣꯏ ꯂꯩꯕꯅꯦ ꯑꯗꯨꯗꯗꯤ
ꯑꯁ ꯅꯪꯖ‌ꯦ ꯄꯨꯔꯥ ꯕꯤꯔꯥꯅꯤ
ꯑꯗꯨ ꯑꯗꯨꯗꯤ ꯂꯣꯏ ꯂꯩꯕꯅꯦ
ꯎꯝ ꯅꯍꯥꯟꯗꯣ ꯑꯩ ꯅꯪꯕꯨ ꯎꯣꯏꯅꯦ ꯑꯁꯦꯡꯃ ꯑꯩꯅ ꯏꯅꯪꯕ ꯑꯣꯏ
ꯎꯔꯝꯉ
ꯀꯔꯤ ꯇꯧꯕꯒꯤꯔ ꯑꯗꯨꯗꯣ
ꯑꯣ ꯑꯗꯨꯗꯣ ꯑꯩꯒꯤ ꯅꯨꯄꯥꯅꯀꯣ ꯑꯩꯈꯣꯏ ꯌꯨꯝꯗ ꯉꯍꯥꯛꯇꯪ ꯂꯩꯔꯨꯔꯣꯅꯥ
ꯆꯨꯝꯃꯤꯅꯦ ꯑꯗꯨ ꯅꯨꯃꯤꯠꯇꯣ ꯅꯠꯇꯦ ꯑꯗꯨꯃꯥꯏꯅ ꯅꯠꯇꯦ ꯅꯪ ꯅꯨꯄꯥꯒ ꯅꯨꯕꯥꯅꯤꯇꯣ ꯁꯤ ꯕꯖꯥꯔ ꯃꯌꯥꯏꯗ ꯃꯌꯥꯏꯗ ꯈꯟꯅꯔꯒ ꯂꯩꯕꯗꯣ ꯑꯩꯕꯨ
ꯍꯣꯏ ꯎꯝ ꯃꯥꯅ ꯑꯃꯔꯛ ꯐꯨꯔꯗꯤ ꯑꯩꯅ ꯑꯅꯤꯔꯛ ꯐꯨꯕꯗꯨꯀꯣ
ꯎꯝ ꯑꯩ ꯅꯪꯁꯤ ꯅꯪꯅ ꯅꯪ ꯃꯋꯥꯁꯦ ꯅꯨꯄꯤꯅ ꯉꯝꯕ ꯍꯥꯏꯕ ꯅꯨꯄꯥꯗꯣ ꯑꯣꯏꯔꯦ ꯑꯁ ꯅꯪ ꯃꯥꯁꯨ ꯍꯣꯃꯣ ꯑꯣꯏꯔ ꯃꯥꯜꯂꯦꯗ ꯑꯗꯨ ꯑꯣꯏꯔꯗꯤ
ꯍꯣꯏ ꯑꯍꯣ ꯍꯣꯃꯣꯗ ꯂꯩꯅꯤꯡꯕꯅꯦ ꯅꯠꯇ꯭ꯔꯗꯤ ꯑꯩꯈꯣꯏꯁꯦ ꯅꯠꯇ꯭ꯔꯗꯤ ꯑꯩꯈꯣꯏꯁꯦ ꯑꯗꯨꯝ ꯆꯩ ꯆꯥꯔꯒ ꯂꯩꯅꯦꯕ
ꯑ ꯍꯣꯏ ꯐꯔꯦꯗ ꯑꯁ ꯍꯣꯃꯣꯅ ꯐꯕꯅꯤꯅ ꯑꯩꯗꯤ ꯍꯣꯃꯣ ꯑꯣꯏꯗ꯭ꯔꯁꯨ ꯑꯩꯗꯤ ꯁꯨꯡꯕꯨ ꯄꯨꯕꯤꯔꯣꯏ
ꯀꯔꯤꯒꯤ
ꯃꯁꯤꯁꯤ ꯅꯪ ꯆꯥꯅꯤꯡꯗꯔꯗꯤ ꯑꯩ ꯏꯇꯨ ꯇꯧ ꯂꯥꯛꯑꯣ ꯑꯁ ꯁꯨꯡ ꯐꯨ ꯐꯨꯕꯤꯔꯣꯢ ꯐꯨ ꯐꯨꯕꯤꯔꯣꯢ
ꯑꯣ ꯂꯥꯛꯀꯦ ꯅꯪꯒꯤ ꯁꯟ ꯒꯥꯔꯤꯗꯣ ꯊꯤꯜꯂꯛꯑꯣ
ꯑ ꯒꯤ ꯁꯥꯟ ꯒꯔꯤꯗꯣ ꯆꯕꯤ ꯐꯥꯕꯤꯗꯕꯒꯤ ꯃꯤꯅ ꯍꯨꯔꯥꯟꯈ꯭ꯔꯦ ꯌꯥꯝ ꯅꯨꯡꯁꯤꯌꯦ ꯑꯩ ꯁꯥꯟꯒꯔꯤꯗꯣ
ꯅꯨꯡꯉꯥꯢꯇꯦꯌꯦ
ꯅꯨꯡꯉꯥꯏꯇꯦ ꯑꯁ ꯍꯣꯔꯦꯟꯗꯤ ꯇꯨꯝꯕ ꯌꯥꯔꯔꯣꯏ ꯑꯁ
ꯃꯤ ꯑꯇꯣꯞꯄꯒꯤ ꯊꯤ ꯑꯣꯏꯔꯝꯅꯤ
ꯀꯗꯥꯢꯖꯒꯤꯅꯣꯗ ꯑꯩ ꯃꯤ ꯑꯇꯣꯞꯄꯒꯤ ꯂꯧꯗꯦ ꯑꯁ ꯑꯩ
ꯍꯥꯏꯕꯗꯤ ꯉꯥꯏꯍꯥꯛꯇꯪ ꯂꯩꯔꯗꯤ ꯊꯤ ꯑꯣꯜꯂꯅꯦꯕ ꯅꯪꯒꯤ ꯁꯟ ꯑꯅꯤꯗꯨ ꯃꯤꯅ ꯍꯨꯔꯜꯂꯒ ꯆꯥꯔꯗꯤ
ꯑꯁ ꯑꯩꯈꯣꯢ ꯀꯥꯏꯗꯩꯅꯣꯗ ꯑꯩꯒꯤ ꯃꯤꯠꯇꯀꯣ ꯑꯩꯒꯤ
ꯊꯣꯡꯉꯅꯤ ꯆꯥꯔꯅꯤ ꯑꯗꯨ ꯆꯥꯕꯗꯣ ꯃꯨꯛꯀ ꯊꯣꯛꯂꯛꯄꯗꯗꯤ ꯊꯤ ꯑꯣꯏꯅ ꯆꯥꯛ ꯊꯣꯛꯂꯛꯑꯅꯤ
ꯑꯣ ꯑꯗꯨꯗꯤ ꯆꯨꯝꯃꯤꯅꯦ ꯑꯁ ꯊꯤ ꯑꯣꯜꯂꯛꯄꯗꯣ ꯑꯁ ꯑꯃꯨꯛꯀ ꯆꯥꯛ ꯆꯥꯛ ꯊꯣꯡꯅꯕꯒꯤ ꯁꯤꯟꯕ ꯌꯥꯔꯦ